ꯇꯥꯏꯌ‌ꯦ ꯑꯁ ꯑꯩ ꯑꯩꯈꯣꯏꯅꯤ ꯋꯥꯔꯤ ꯅꯨꯡꯉꯥꯏꯕꯁꯦ ꯍꯧꯖꯤꯛꯁꯨ ꯏꯊꯟꯇ ꯉꯥꯡꯉ ꯂꯩꯕꯅ‌ꯦ ꯈꯪꯕ꯭ꯔꯥ ꯄꯨꯔꯥ ꯕꯦꯔꯥꯅꯦ
ꯅꯣꯛꯅꯤꯡꯉꯤꯍꯦ ꯑꯩ ꯑꯩ ꯍꯥꯏꯌ꯭ꯔ ꯁꯦꯀꯦꯟꯗꯔꯤ ꯀꯥꯔꯝ ꯑꯥ ꯀꯥꯔꯤꯉꯩꯩꯗ ꯅꯣꯛꯅꯤꯡꯕꯅꯦ ꯑꯩꯁꯦ ꯐꯔꯁ ꯇꯥꯏꯝꯅꯦꯕꯀꯣ ꯅꯨ ꯄꯥ ꯅꯨꯡꯁꯤꯅꯕꯗꯣ
ꯍꯣꯏ
ꯑꯩ ꯀ꯭ꯂꯥꯁ ꯇꯨꯌꯦꯐ ꯀꯥꯕ ꯍꯦꯛ ꯍꯧꯔꯒ ꯑꯩꯁꯦ ꯅꯨꯄꯥ ꯅꯨꯡꯁꯤꯅꯕ ꯍꯧꯕꯅꯦꯕ
ꯍꯣꯏ
ꯑꯗꯨꯗ ꯑꯗꯨ ꯅꯨꯄꯥꯗꯣ ꯏꯃꯨꯡ ꯏꯃꯨꯡꯅ ꯌꯥꯗꯕꯒꯤ ꯏꯕꯥꯟꯅꯤꯁꯦ ꯇꯣꯛꯅꯕꯅꯦꯕꯀꯣ ꯅꯨꯡꯁꯤꯕꯗꯣ ꯅꯨꯡꯁꯤꯕꯗꯣ ꯃꯥꯁꯨ ꯑꯩꯕꯨ ꯌꯥꯝ ꯅꯨꯡꯁꯤꯅ ꯇꯧꯕꯤꯌꯦꯕꯀꯣ
ꯍꯣꯏ
ꯉꯁꯤꯐꯥꯎ ꯃꯥꯒꯨꯝꯅ ꯅꯨꯄꯥ ꯑꯃꯐꯥꯎ ꯑꯩꯕꯨ ꯅꯨꯡꯁꯤꯕꯤꯗ꯭ꯔꯦꯕ ꯑꯩꯅꯁꯨ ꯃꯥꯕꯨ ꯌꯥꯝ ꯂꯨꯅ ꯇꯧꯕꯤꯕ ꯍꯥꯏ ꯇꯥꯔꯦꯅꯦꯀꯣ ꯑꯗꯣ
ꯍꯣꯏ
ꯂꯥꯁꯇ ꯃꯥꯒꯤ ꯏꯃꯨꯡꯅ ꯌꯥꯗꯕꯀꯣ ꯑꯗꯨꯒꯤ ꯑꯗꯨꯗ ꯑꯩ ꯅꯨꯡꯉꯥꯏꯇꯕꯗꯣ ꯑꯩ ꯑꯗꯨꯗꯒꯤ ꯋꯥꯈꯜ ꯇꯦꯟꯁꯟ ꯂꯩꯔꯒ ꯆꯍꯤ ꯑꯃ ꯑꯅꯤ ꯑꯗꯨꯃꯥꯏꯅ ꯑꯃꯨꯛꯀ ꯅꯨꯄꯥ ꯅꯨꯡꯁꯤꯅꯗꯕꯤꯗ ꯀꯣ
ꯁꯨꯃꯥꯏꯅ ꯂꯩꯕꯅꯤ ꯑꯩ ꯅꯨꯡꯁꯤꯅꯕ ꯈꯨꯗꯤꯡ ꯈꯪꯗꯦꯗ ꯑꯃꯅ ꯃꯃꯤꯠ ꯌꯥꯝꯕ ꯑꯃꯅ ꯏꯃꯨꯡ ꯌꯥꯗꯕ ꯁꯨꯃꯥꯏꯅ ꯇꯧꯒꯜꯂꯦꯕ ꯑꯗꯨꯒꯤ ꯑꯩ ꯇꯟꯒ꯭ꯔꯕ
ꯍꯣꯏ
ꯅꯨꯡꯉꯥꯏꯇꯦ ꯄꯨꯟꯁꯤꯁꯦ ꯈꯟ ꯈꯜꯂꯒ
ꯎꯝ ꯅꯨꯡꯁꯤꯅꯕꯁꯦ
ꯊꯨꯡꯅꯗ꯭ꯔꯤ ꯐꯥꯎꯗꯤ ꯑꯁ ꯌꯥꯝ ꯅꯨꯡꯁꯤꯔꯁꯨ ꯑꯥ ꯊꯥꯖꯕꯁꯦ ꯄꯥꯛ ꯊꯝꯕ ꯌꯥꯄꯣꯟꯇꯦꯗ ꯍꯥꯏꯕꯗꯤ ꯑꯥ ꯑꯈꯣꯏꯅꯁꯨ ꯌꯥꯝ ꯅꯨꯡꯁꯤꯕ ꯃꯤ ꯌꯥꯝ ꯂꯩꯌꯦꯕ
ꯎꯝ
ꯑꯩꯈꯣꯏꯅ ꯅꯨꯡꯁꯤꯕꯅ ꯑꯈꯣꯏꯕꯨ ꯃꯔꯝ ꯑꯃ ꯅꯠꯇ꯭ꯔꯁꯨ ꯃꯔꯝ ꯑꯃ ꯑꯗꯨꯝ ꯀꯥꯏꯅꯅꯤꯡꯉꯥꯏ ꯂꯩꯌꯦ
ꯑꯗꯨꯅꯦ ꯑꯩꯈꯣꯏꯒꯤ ꯎꯝ
ꯊꯥꯏꯅ ꯈꯔ ꯌꯥꯝꯅꯗꯤ ꯎꯝ ꯅꯨꯡꯁꯤꯕꯗꯤ ꯅꯠꯇꯦꯀꯣ ꯑꯗꯨꯝ ꯑꯩꯅ ꯈꯔ ꯄꯥꯝꯖꯕ ꯅꯨꯄꯥ ꯑꯃ ꯂꯩꯔꯝꯃꯦꯕ ꯍꯥꯏꯁ ꯀꯥꯔꯤꯉꯩꯗ ꯑꯩꯖꯦ ꯃꯥꯖꯦ ꯑꯩꯅ ꯃꯣꯏꯒꯤ ꯍꯧꯖꯤꯛ ꯑꯩꯅ ꯇ ꯃꯣꯏ ꯁ꯭ꯀꯨꯜꯗ ꯂꯥꯛꯄꯗꯣ ꯀ꯭ꯂꯥꯁ ꯁꯤꯛꯁꯇꯒꯤ ꯂꯥꯛꯄꯅꯦꯕ
ꯎꯝ
ꯃꯥꯖꯦ ꯂꯥꯏꯔꯤꯛꯁꯨ ꯍꯩꯕ ꯑꯗꯨ ꯑꯩꯖꯦ ꯃꯨꯕ ꯅꯨꯄꯥ ꯃꯨꯕꯁꯤꯡꯁꯦ ꯌꯥꯝ ꯄꯥꯝꯃꯦꯕ
ꯑꯥ ꯃꯁꯦ ꯑꯩꯁꯦ ꯃꯥ ꯃꯥꯕꯨ ꯄꯥꯝꯃꯦ ꯍꯥꯏꯕꯁꯦ ꯃꯥꯁꯦ ꯈꯪꯕꯅꯦꯕꯀꯣ
ꯑꯥ
ꯑꯁ ꯑꯗꯨꯒꯤ ꯍꯥꯏꯕꯗꯤ ꯑꯩ ꯃꯇꯝꯗꯣ ꯃꯥꯕꯨ ꯅꯨꯡꯗꯤ ꯅꯨꯡꯁꯤꯕ ꯃꯥꯜꯂꯦꯕ ꯍꯧꯖꯤꯛ ꯈꯜꯂꯒꯀꯣ
ꯎꯝ
ꯃꯥꯥꯟꯅꯁꯦ ꯑꯩꯉꯣꯟꯗ ꯄꯥꯝꯃꯦꯁꯨꯞ ꯍꯥꯏ ꯍꯥꯏꯗꯕ
ꯁꯣ
ꯑꯗꯨ ꯀ꯭ꯂꯥꯁ ꯇꯨꯋꯦꯜꯕ ꯂꯣꯏꯕ ꯃꯇꯨꯡꯗ ꯍꯥꯏꯔꯛꯄ
ꯑꯧ
ꯃꯥ ꯑꯗꯨ ꯃꯥꯗꯣ ꯃꯥ ꯏꯂꯚꯦꯟ ꯇꯨꯋꯦꯜꯁꯨ ꯃꯄꯥꯟꯗ ꯇꯝꯃꯦꯕ
ꯎꯝ
ꯑꯗꯣ ꯑꯩ ꯈꯪꯉꯦ ꯈꯣꯠꯂꯦ ꯅꯪꯅ ꯄꯥꯝꯕꯗꯣ ꯈꯣꯠꯇꯣ ꯍꯥꯏꯔꯦ
ꯍꫭ
ꯍꯧꯖꯤꯛꯇꯤ ꯅꯪ ꯀꯔꯤ ꯑꯃꯨꯛ ꯈꯜꯂꯒꯦ ꯈꯣꯠꯂ ꯑꯩꯗꯤ ꯑꯗꯨ ꯃꯇꯝ ꯅꯨꯄꯥ ꯑꯃ ꯑꯇꯣꯞꯄ ꯅꯨꯡꯁꯤ ꯂꯩꯔꯩ ꯍꯥꯏꯗꯤ ꯑꯇꯣꯞꯄ ꯑꯃꯥꯎ ꯅꯨꯡꯁꯤꯔꯦꯕ ꯑꯗꯨ ꯑꯃꯥ ꯍꯥꯏꯔꯛꯑꯦ ꯍꯥꯏꯅ ꯊꯥꯗꯣꯛꯄ ꯌꯥꯗꯦꯅ
ꯍꯣꯏ ꯑꯣꯏꯑꯦ ꯑꯣꯏꯌꯦ
ꯑꯗꯨꯒꯤ
ꯑꯗꯨꯒ ꯑꯃꯨꯛꯀ ꯃꫭꯏꯅ ꯑꯩꯈꯣꯏꯕꯨ ꯃꯤꯔꯥꯏꯕꯤꯔꯝꯕꯗꯣ ꯏ ꯀꯥꯕꯗꯣ ꯁꯨꯃꯥꯏꯅ ꯇꯧꯔꯒ
ꯑꯗꯨꯅꯦ ꯑꯗꯨ ꯑꯩꯈꯣꯏꯅ ꯄꯥꯝ ꯄꯥꯝꯕ ꯅꯨꯄꯥꯁꯤꯡꯁꯦ
ꯎꯝ
ꯑꯈꯣꯏꯅ ꯁꯤꯡꯒꯜ ꯑꯣꯏꯗ꯭ꯔꯗꯤ ꯍꯥꯏꯔꯛꯑꯅꯤ ꯁꯤꯡꯒꯜ ꯑꯣꯏꯔꯦꯅ ꯁꯨꯛꯍꯥꯏ ꯍꯥꯏꯔ ꯃꯦꯁꯦꯁ
ꯑꯗꯨꯅꯦ ꯑꯗꯨꯅꯦ ꯑꯗꯨꯅꯦ ꯑꯩꯁꯨ ꯏ ꯀꯥꯕꯗꯣ ꯑꯩꯈꯣꯏꯅ ꯅꯨꯁꯤ ꯏꯟꯅꯥꯔꯒ ꯂꯩꯕ ꯃꯇꯝꯗꯗꯤ
ꯑꯥ
ꯍꯥꯏꯔꯛꯀꯅꯤꯕ ꯑꯩꯒꯤ ꯌꯥꯕꯤꯌꯣ ꯑꯩꯒꯤ ꯌꯥꯕꯤꯌꫭ ꯑꯩꯕꯨ ꯅꯨꯡꯁꯤꯕꯤꯌꯣ ꯁꯨꯃꯥꯏꯅ ꯑꯃꯨꯛꯀ ꯋꯥꯟꯁ ꯑꯩꯈꯣꯏꯅ ꯅꯨꯄꯥ ꯑꯃꯐꯥꯎꯁꯤ ꯅꯨꯡꯁꯤꯅꯗꯦ ꯁꯤꯡꯒꯜ ꯂꯩꯔꯦ ꯍꯥꯏꯕ ꯃꯇꯝꯗꯗꯤ
ꯑ
ꯀꯩꯝꯇ ꯍꯥꯏꯔꯣꯏ
ꯑꯗꯨꯅꯦ
ꯑꯗꯒꯤ ꯑꯩ ꯏ ꯀꯥꯏꯕ ꯃꯤꯁꯤꯡꯁꯦ
ꯇꯧꯋꯦ ꯍꯥꯏ ꯑꯁ ꯑꯩꯈꯣꯏ ꯈꯨꯟꯗ ꯅꯨꯄꯥ ꯃꯁꯛ ꯐꯖꯕ ꯑꯃꯁꯨ ꯂꯩꯌꯦ
ꯑꯣ
ꯋꯥꯡ ꯆꯥꯎꯔꯒ ꯀꯣ
ꯎꯝ
ꯑꯗꫭ ꯈꯨꯜꯂꯣꯝꯗ ꯂꯥꯏꯅꯥ ꯂꯥꯛꯄ ꯃꯇꯝꯗꯣ ꯈꯪꯉꯦꯀꯣ ꯈꯔ ꯂꯣꯛ ꯈꯨꯕꯒꯤ ꯂꯥꯏꯅꯥ ꯂꯩꯌꯦ ꯈꯣꯠꯂꯦ ꯍꯥꯏꯅ ꯇꯧꯕ ꯃꯇꯝꯗꯣ ꯑꯗꯨ ꯃꯇꯝꯗ ꯑꯩꯁꯦ ꯐꯤ ꯀꯟꯅ ꯁꯥꯔꯦꯕ ꯑꯗꯨ ꯇꯥꯕ꯭ꯔꯣ
ꯇꯥꯏꯌꯦ ꯇꯥꯏꯌꯦ ꯍ
ꯇꯥꯕ꯭ꯔꯣ ꯑ ꯐꯤ ꯀꯟꯅ ꯁꯥꯔꯒ ꯂꯩꯕ ꯃꯇꯝꯅꯦꯕ
ꯎꯝ ꯑꯥ
ꯀꯟꯅ ꯁꯥꯔ ꯃꯥꯁꯦ ꯄꯥꯝꯃꯦ ꯍꯥꯏꯔꯛꯄ
ꯑꯣ
ꯑꯗꯣ ꯑꯩꯁꯦ ꯌꯥꯕꯤꯁꯤꯔꯥ ꯌꯥ ꯕꯤꯔꯣꯏꯁꯤꯔꯥ ꯈꯜꯂꯤꯉꯩꯗ ꯑꯩ ꯊꯦꯡꯅ ꯍꯥꯏꯔꯛꯄꯒꯤ ꯑꯇꯣꯞꯄ ꯀꯣꯏꯈ꯭ꯔꯦ ꯑꯩ ꯈꯟꯕ ꯀꯨꯏꯃꯟꯈ꯭ꯔꯕꯩ ꯑꯣꯏ ꯃꯥꯜꯂꯦꯕ ꯑꯗꯨ ꯃꯥꯗꯣ ꯑꯅꯤ ꯑꯍꯨ ꯍꯣꯏ ꯑꯅꯤ ꯑꯍꯨꯝꯗꯣ ꯃꯥꯁꯦ ꯀꯩꯅꯣ ꯇꯧ ꯈꯜꯂꯒ ꯂꯩꯕ ꯃꯥꯜꯂꯦꯕ
ꯑꯣ ꯑꯣ ꯑꯣ ꯑꯣ
ꯑꯩꯅ ꯌꯥꯗ꯭ꯔꯤꯉꯩꯗ ꯃꯤꯗꫭꯛꯄꯅ ꯌꯥꯕꯤꯈ꯭ꯔꯥꯕ ꯃꯥꯜꯂꯦꯕ ꯖꯥꯠ ꯖꯥꯠꯅꯦꯀꯣ
ꯑꯗꯨꯅꯦ ꯑꯩꯈꯣꯏꯒꯤꯁꯨ ꯐꯕ ꯑꯃꯗꯤ ꯂꯩꯗꯤ ꯂꯩꯔꯝꯅꯤꯅꯀꯣ ꯎꯝ ꯑꯃꯔꯣꯝꯗ ꯁꯨꯃꯥꯏꯅ ꯈꯜꯂꯒ ꯂꯩꯕꯅꯦ ꯍꯣꯏ ꯏꯁꯣꯔꯅ ꯄꯤꯕꯤꯕꯗꯣ ꯂꯥꯛꯇꯕꯒꯤ ꯑꯣꯏꯔꯝꯅꯤ ꯍꯥꯏꯅ ꯈꯜꯂꯒ ꯂꯩꯕꯅꯦ ꯑꯃꯔꯣꯝꯗ
ꯍꯣꯏ ꯑꯩꯖꯨ ꯑꯗꯨ ꯈꯜꯂꯦ ꯑꯗꯨꯝ ꯋꯥꯈꯜꯕꯨꯗꯤ ꯀꯩ ꯀꯥꯍꯦꯟꯅ ꯈꯟꯗꯦꯗ ꯍꯧꯖꯤꯛꯁꯨ ꯆꯠꯅꯤꯡꯕ ꯃꯐꯝꯗ ꯆꯠꯂꯦ ꯍꯜꯂꯛꯅꯤꯡꯉꯗꯤ ꯍꯜꯂꯛꯑꯦ ꯇꯧꯅꯤꯡꯕ ꯇꯧꯔꯦ ꯉꯁꯤꯁꯨ ꯏꯆꯦ ꯑꯈꯣꯏꯅꯤꯗꯣ
ꯎꯝ
ꯌꯨꯝꯗ ꯆꯥꯛ ꯆꯥꯅꯤꯡꯗꯕꯩ ꯍꯣꯇꯦꯜꯗ ꯆꯥꯕ ꯆꯠꯂꯤꯅꯦ ꯍꯥꯏꯗꯤ ꯌꯨꯝꯗ ꯊꯣꯡꯕꯗꯣ ꯍꯣꯏ ꯌꯨꯝꯗ ꯊꯣꯡ ꯅꯨꯡ ꯇꯤꯒꯤ ꯊꯣꯡꯉ ꯆꯥꯏꯌꯦꯕꯀꯣ
ꯍꯣꯏ
ꯑꯗꯨꯕꯨ ꯆꯤꯡꯒꯤ ꯍꯥꯏꯕꯗꯤ ꯏꯟꯁꯥꯡ ꯍꯥꯃꯦꯡꯒꯨꯝꯕ ꯊꯣꯡꯕꯗꯣ ꯐꯖꯅ ꯍꯥꯎꯅ ꯆꯥꯕ ꯐꯪꯗꯦꯕ ꯉꯁꯤ ꯑꯈꯣꯏꯅꯤꯅ ꯆꯠꯄꯗꯨꯗꯗꯤ ꯑꯁ ꯁꯟꯁꯥꯁꯨ ꯆꯥꯏ ꯑꯣꯛ ꯁꯥꯖꯨ ꯆꯥꯏ ꯑꯗꯣ ꯀꯥꯡꯁꯣꯏꯁꯨ ꯊꯣꯡꯕꯤ ꯑꯗꯣ ꯆꯤꯡꯔꯣꯝꯒꯤ ꯇꯥꯏꯞꯇ ꯊꯣꯡꯔꯒ ꯀꯣ
ꯎꯝ
ꯌꯥꯝ ꯍꯣ ꯌꯥꯝ ꯇꯥꯡꯕꯗꯤ ꯅꯠꯇꯦ ꯃꯤ ꯑꯃꯗ ꯆꯥꯃꯔꯤ ꯌꯥꯡꯈꯩꯒꯨꯝꯕ ꯈꯛ ꯂꯧꯋꯦꯕ ꯑꯗꯨ ꯑꯗꯨꯖꯨ ꯅꯪꯅ ꯍꯣꯏ ꯅꯪꯅ ꯃꯈꯜ ꯁꯨ ꯈꯟꯗꯣ ꯌꯥꯝꯃꯦꯕ ꯑꯗꯨꯕꯨ ꯃꯇꯨꯝꯗꯤ ꯌꯥꯝꯗꯦꯀꯣ ꯑꯣꯛꯁꯥ ꯍꯥꯏꯔꯦ ꯃꯇꯨꯝ ꯑꯅꯤ ꯑꯍꯨꯝ ꯑꯗꯨꯝ ꯄꯤꯕꯗꯣ
ꯎꯝ
ꯑꯗꯨ ꯌꯥ ꯌꯥꯝ ꯐꯩꯌꯦꯕ ꯑꯗꯨ ꯍꯥꯏꯕꯗꯤ ꯅꯨꯃꯤꯠ ꯑꯃꯈꯛ ꯇꯅꯤꯅ ꯑꯗꯨꯒꯤ
ꯍꯥꯎꯅ ꯆꯥꯊꯣꯛꯑꯣ ꯅꯨꯡꯉꯥꯏꯊꯣꯛꯀꯗꯕꯅꯤ
ꯃꯇꯝ ꯈꯨ ꯐꯠꯇꯕꯁꯤꯅ ꯅꯨꯡꯉꯥꯏꯊꯣꯛꯑꯣ ꯑꯗꯨꯅꯤ
ꯗꯨꯀꯥꯟ ꯆꯥꯡꯉ ꯀꯦꯛ ꯂꯧꯒꯦ ꯍꯥꯏꯅ ꯇꯧꯕꯅꯦꯕ ꯍꯣꯔꯦꯟ ꯕꯣꯜ ꯌꯦꯡꯗꯣꯏꯅꯤꯅ
ꯑꯗꯨꯅꯦ ꯑꯗꯨꯒꯤ ꯑꯩꯁꯨ ꯎꯝ
ꯁꯥꯟꯅꯒꯗꯕꯗꯣ ꯑꯩꯈꯣꯏꯒꯤ ꯁꯞꯄꯣꯔꯠ ꯇꯧꯗꯦꯕ
ꯑꯣ
ꯇꯧꯗꯕꯅꯦꯕꯀꯣ
ꯑꯩꯗꯤ ꯇꯧꯋꯦ
ꯇꯧꯗꯕꯗꯣ ꯉꯝ ꯇꯧꯗꯕꯗꯣ ꯁꯤꯔꯗꯤ ꯀꯦꯛ ꯀꯛꯀꯦ ꯍꯥꯏꯔꯤꯅꯦꯕ ꯑꯩꯈꯣꯏ ꯏꯆꯦ ꯈꯣꯏꯅꯤꯁꯦ
ꯑꯁ ꯑꯩꯗꯤ ꯑꯩꯗꯤ ꯇꯧꯋꯦ ꯑꯗꯨꯒꯤ ꯑꯁ ꯃꯤꯁꯤꯡꯅ ꯑꯩꯉꯣꯟꯗ ꯍꯥꯏꯔꯛꯄꯗꯣ
ꯑꯣ ꯇꯧꯕꯅꯦ ꯑ
ꯂꯣꯏꯔꯦ ꯌꯥꯝꯅ ꯆꯦꯂꯦꯟꯖ ꯌꯥꯝꯅ ꯇꯧꯔꯛꯄꯒꯣ ꯁꯨꯃꯥꯏꯅ ꯇꯧꯏ ꯁꯨꯃꯥꯏꯅ ꯇꯧꯏ ꯁꯨꯃꯥꯏꯅ ꯇꯧꯏ ꯍꯥꯏꯅꯀꯣ ꯑꯩꯅ ꯑꯥ ꯍꯣꯔꯦꯟ ꯌꯦꯡꯃꯤꯟꯅꯔꯁꯦ ꯑꯩꯅ ꯍꯥꯏꯕꯀꯣ
ꯑꯗꯨꯅꯦ ꯍꯣꯔꯦꯟ ꯅꯨꯡꯗꯥꯡꯁꯨ ꯐꯣꯟ ꯇꯧꯁꯦ
ꯇꯧꯁꯦ
ꯍꯥꯏꯕꯗꯤ ꯕꯣꯜ ꯌꯦꯡꯗ꯭ꯔꯤ ꯐꯥꯎꯗꯤ ꯐꯣꯟ ꯇꯧꯁꯦꯕ ꯋꯥꯔꯤ ꯁꯥꯟꯅ ꯊꯣꯛꯁꯦꯕ
ꯑꯥ
ꯑꯗꯨ ꯇꯧꯕꯅꯦ ꯀꯩꯅꯣ ꯌꯥꯝ ꯅꯣꯡꯅꯤꯡꯕꯅꯦꯕ ꯕꯣꯜ ꯅꯍꯥꯟ ꯑꯩꯈꯣꯏꯅ ꯑꯩꯈꯣꯏ ꯑꯩꯅ ꯄꯥꯝꯖꯕ ꯇꯤꯝꯗꯣ
ꯎꯝ
ꯃꯣꯏꯒꯤ ꯇꯤꯝꯕꯨꯗꯤ ꯑꯥ ꯁꯥꯟꯅꯕ ꯒꯤ ꯌꯦꯡꯁꯤꯟꯕ ꯅꯨꯄꯥꯗꯨꯅ ꯄꯥꯝꯃꯤ ꯌꯥꯝ ꯂꯨꯅ ꯇꯧꯏꯒ ꯌꯥꯝꯅ ꯆꯠꯄꯅꯦ ꯗꯤ ꯑꯁꯣꯏꯔꯁꯨ ꯁꯣꯏꯔꯁꯨ ꯐꯥꯗꯦ ꯀꯥꯏꯅ ꯈꯪꯕ꯭ꯔꯣ ꯃꯣꯏꯒꯤ ꯇꯤꯝꯗꯣ
ꯈꯪꯉꯦ ꯈꯪꯉꯦ
ꯅꯝꯕꯔ ꯇꯦꯟ ꯍꯥꯞꯄ ꯇꯤꯝꯗꯣ ꯑꯗꯨꯕꯨꯅꯦꯕ ꯑꯩꯉꯣꯟꯗ ꯅꯣꯏꯗꯤ ꯉꯝꯃꯣꯏꯗꯕꯅꯤ ꯃꯥꯅ ꯕꯣꯜ ꯌꯦꯡꯁꯤꯟꯕ ꯅꯨꯄꯥꯗꯨꯅꯀꯣ ꯂꯨꯅ ꯇꯧꯕꯒꯤ ꯉꯝꯕꯅꯤꯒ ꯇꯧꯔꯛꯄꯅꯦ
ꯖꯥꯠ ꯖꯥꯠꯅꯦ
ꯈꯪꯗꯦꯗ ꯑꯩꯉꯣꯟꯗꯁꯨ ꯐꯣꯟ ꯇꯧꯔꯛꯄꯁꯤꯡꯁꯤꯅ ꯃꯔꯣꯟ ꯑꯃ ꯇꯦꯛꯁ ꯊꯥꯔꯛꯄꯁꯤꯡꯁꯤꯅ ꯃꯔꯣꯟ ꯑꯃ ꯅꯥ ꯅꯊꯧ ꯅꯊꯧ ꯂꯩꯇꯦ ꯇꯨꯃꯤꯟꯅ ꯂꯩꯌꯣ ꯑꯩꯅ ꯍꯥꯏꯕꯤꯕꯀꯣ ꯅꯣꯛꯅꯤꯡꯕꯗꯣ ꯁꯥꯟꯅꯕ ꯂꯣꯏꯕ ꯀꯥꯟꯗ ꯑꯣꯏꯅ ꯍꯥꯏꯅꯔꯁꯦ ꯍꯧꯖꯤꯛꯇꯤ ꯋꯥ ꯀꯩꯁꯨ ꯍꯥꯏꯔꯨꯅꯨ ꯍꯧꯖꯤꯛꯇꯤ ꯒ꯭ꯌꯥꯁ ꯄꯪꯇꯧ ꯇꯧꯒꯅꯨ ꯑꯩꯅ ꯍꯥꯏꯕꯀꯣ ꯅꯣꯛꯅꯤꯡꯕꯗꯣ
ꯍꯣꯏ ꯑꯗꯣ ꯏꯃꯥꯟꯅꯕ ꯏꯃꯥꯟꯅꯕꯤ ꯑꯁꯤꯒꯨꯝ ꯅꯪꯅ ꯌꯦꯡꯉꯤ ꯅꯪꯅ ꯄꯥꯝꯕ ꯑꯩꯅ ꯄꯥꯝꯗꯕ ꯑꯩꯅ ꯄꯥꯝꯕ ꯑꯁꯤꯁꯦ ꯍꯦꯟꯅ ꯌꯦꯡꯕꯁꯦ ꯄꯤꯠ ꯂꯩꯌꯦꯕ
ꯑꯗꯨꯅꯦ ꯑꯗꯨꯅꯦ ꯑꯗꯨꯅ ꯍꯦꯟꯅ ꯅꯨꯡꯉꯥꯏꯕꯅꯦ ꯂꯣꯏꯅꯃꯛ ꯃꯥꯟꯅꯔꯁꯨ ꯑꯃꯨꯛꯀ ꯅꯨꯡꯉꯥꯏꯇꯕꯅꯦꯕ
ꯍꯣꯏ ꯍꯣꯏ
ꯏꯃꯥꯟꯅꯕꯤ ꯑꯃꯁꯨ ꯍꯣꯔꯦꯟ ꯕꯣꯜ ꯌꯦꯡꯕ ꯂꯥꯛꯀꯅꯤ ꯍꯥꯏꯕꯅꯤ
ꯑꯁ ꯅꯨꯡꯉꯥꯏꯔꯦꯍꯦ ꯅꯪꯗꯤ ꯐꯖꯅ ꯂꯥꯎꯊꯣꯛꯑꯣ ꯑꯗꯨꯗꯤ
ꯍꯣꯏ ꯑꯩꯈꯣꯏ ꯕꯤꯜꯗꯤꯡ ꯂꯩꯃꯤꯟꯅꯕ ꯃꯤꯁꯤꯡꯗꯣ ꯂꯩꯁꯥꯕꯤ ꯉꯥꯛꯇ ꯑꯣꯏꯕꯅꯤꯅꯀꯣ ꯑꯗꯨꯝ ꯕꯣꯜ ꯂꯩꯔꯗꯤ ꯃꯣꯏꯁꯨ ꯑꯗꯨꯝ ꯌꯦꯡꯕ ꯂꯥꯛꯄꯅꯤ ꯃꯣꯏꯒꯤ ꯐꯣꯟꯗ ꯌꯦꯡꯕ ꯌꯥꯗꯕ ꯑꯩꯒꯤ ꯐꯣꯟꯗ ꯑꯦꯞ ꯂꯩꯕꯅꯤꯅꯀꯣ ꯑꯩꯒꯤ ꯐꯣꯟꯗꯩ ꯂꯣꯏꯅꯃꯛ ꯁꯨꯃꯥꯏꯅ ꯌꯦꯡꯕꯒꯤ ꯅꯣꯛꯅꯤꯡꯕ
ꯅꯨꯡꯉꯥꯏꯌꯦ ꯍꯣꯏ ꯏꯆꯦ ꯑꯩꯈꯣꯏꯅ ꯂꯦꯞꯇꯣꯞꯇ ꯍꯦꯛ ꯍꯦꯛ ꯌꯦꯡꯉꯦꯕ
ꯑꯩꯁꯨ ꯑꯩ ꯂꯦꯞꯇꯣꯞ ꯂꯩꯌꯦꯕꯀꯣ ꯑꯗꯣ ꯑꯩꯒꯤ ꯑꯁꯤ ꯑꯣ ꯑꯩꯒꯤ ꯑꯦꯞꯇꯣ ꯍꯥꯡꯗꯣꯛꯄ ꯍꯩꯇꯕ ꯑꯩ ꯑꯇꯣꯞ ꯃꯅꯨꯡꯗ ꯀꯩꯅꯣ ꯇꯧꯔꯒꯥꯀꯣ
ꯑꯣ ꯑꯁ
ꯏ ꯀꯥꯝꯕꯗꯣ ꯎꯝ
ꯏꯆꯦ ꯑꯩꯈꯣꯏ ꯏꯆꯦ ꯑꯩꯈꯣꯏꯅꯤꯁꯦ ꯃꯥꯅ ꯄꯥꯝꯕ ꯑꯩꯅ ꯄꯥꯝꯕ ꯑꯩꯅ ꯄꯥꯝꯕ ꯃꯥꯅꯥ ꯄꯥꯝ ꯑꯗꯨꯃꯥꯏꯅ ꯇꯧꯋꯦꯕ
ꯎꯝ
ꯑꯁ ꯅꯍꯥꯟ ꯅꯍꯥꯟꯁꯦ ꯑꯩꯈꯣꯏꯅ ꯂꯥꯎꯅꯕꯁꯤꯗꯤ ꯎꯄꯥꯏ ꯂꯩꯇꯦꯍꯦ
ꯃꯥꯁꯨ ꯂꯥꯎꯔꯛꯄ ꯑꯩꯁꯨ ꯂꯥꯛꯁꯦ ꯎꯝ ꯌꯥꯝꯅ ꯍꯩꯕ ꯃꯥꯟꯅꯔꯛꯄ
ꯎꯝ
ꯑꯁ ꯑꯗꯨ ꯈꯨꯅꯨꯡꯉꯥꯏꯗꯤ
ꯑꯗꯨꯅꯦ ꯑꯗꯨꯝ ꯅꯨꯡꯉꯥꯏꯌꯦ ꯑꯩꯈꯣꯏ ꯗꯗꯥꯅ ꯅꯝꯕꯔ ꯇꯦꯟꯗ ꯑꯣꯏꯕ ꯑꯩꯅ ꯅꯝꯕꯔ ꯁꯚꯦꯟ ꯑꯣꯏꯕ ꯑꯗꯨꯒꯤ ꯑꯩꯈꯣꯏꯗ ꯗ ꯑꯅꯤꯃꯛꯁꯦ ꯅꯝꯕꯔ ꯇꯦꯟ ꯈꯛꯇ ꯑꯣꯏꯕ ꯑꯩ ꯈꯛꯇꯅꯦꯕ ꯅꯝꯕꯔ ꯁꯕꯦꯟ ꯑꯣꯏꯕꯁꯦ
ꯅꯪꯕꯨ ꯇꯦꯟꯗꯣ ꯅꯨꯡꯁꯤꯗ꯭ꯔꯣ ꯑꯩꯗꯤ ꯃꯁꯛ ꯌꯥꯝ ꯅꯨꯡꯁꯤꯌꯦ
ꯅꯠꯇꯦ ꯇꯦꯟꯗꯣ ꯅꯨꯡꯁꯤꯌꯤꯕꯀꯣ ꯑꯩ ꯅꯨꯡꯁꯤꯗꯕ ꯅꯠꯇꯦꯕ ꯇꯦꯟꯅꯁꯨ ꯑꯗꯨꯝ ꯅꯨꯡꯁꯤꯌꯦ ꯑꯗꯨꯕꯨ ꯇꯦꯟꯒꯤ ꯐꯦꯟꯁꯤꯡꯁꯦ ꯈꯔꯁꯦ ꯑꯣꯕꯔ ꯁ꯭ꯃꯥꯔꯠ ꯇꯧꯕ ꯑꯩꯈꯣꯏ ꯑꯩꯒꯤ ꯀ ꯍꯦꯛꯇ ꯌꯥꯎꯕꯀꯣ ꯑꯩꯉꯣꯟꯗ ꯑꯗꯨꯝ ꯇꯧꯔꯛꯄ ꯑꯗꯨꯒꯤ ꯑꯩꯅ ꯍꯥꯏꯕ ꯅꯣꯏ ꯑꯣꯕꯔ ꯁꯃꯔꯠ꯭ ꯃꯥꯅ ꯌꯥꯝ ꯇꯧꯋꯦ ꯅꯝꯕꯔ ꯇꯦꯟꯗ ꯌꯥꯝ ꯐꯥꯏꯌꯦ ꯑꯗꯨꯕꯨ ꯃꯥꯒꯤ ꯇꯤꯝꯁꯨ ꯌꯥꯝ ꯐꯥꯏ ꯑꯩ ꯁ ꯄꯣꯠ ꯑꯩꯅ ꯑꯗꯨꯝ ꯍꯥꯏꯕꯅꯦꯕ ꯍꯥꯏꯕꯗꯤ ꯑꯁꯤ ꯅꯝꯕꯔ ꯇꯦꯛꯀꯦ ꯅꯝꯕꯔ ꯁꯕꯦꯟꯁꯨ ꯄꯨꯟ ꯄꯨꯟꯗꯦꯅꯀꯣ ꯑꯗꯨꯒꯤ ꯑꯃ ꯁꯞꯄꯣꯔꯠ ꯇꯧꯔꯀꯥꯟꯗ ꯑꯃꯗ ꯑꯗꯨꯝ ꯁꯞꯄꯣꯔꯠ ꯇꯧꯕ ꯌꯥꯅꯤꯕ ꯑꯩꯅ ꯁꯨꯃꯥꯏꯅ ꯍꯥꯏꯕꯅꯦꯕ ꯃꯤ ꯈꯔ ꯉꯗꯤ ꯑꯍ ꯂꯣꯏꯔꯅ ꯃꯣꯏ ꯅꯝꯕꯔ ꯇꯦꯟ ꯄꯨꯕꯒꯤ ꯇꯥꯏꯞꯇꯒꯣ ꯑꯥ ꯑꯗꯨꯒꯤ ꯑꯩꯅ ꯍꯥꯏꯕꯤꯕ ꯑꯩꯗꯤ ꯑꯅꯤꯃꯛꯇꯣ ꯅꯨꯡꯁꯤꯌꯤꯕ ꯎꯝ
ꯉꯁꯤꯁꯦ ꯏꯆꯦꯈꯣꯏꯅꯤ ꯐꯨꯔꯤꯠ ꯅꯝꯕꯔ ꯇꯦꯟꯒꯤꯗꯣ ꯑꯩꯅ ꯇꯦꯟ ꯑꯩꯅ ꯅꯝꯕꯔ ꯇꯔꯥ ꯄꯨꯕ ꯏꯆꯦꯗꯅ ꯅꯝꯕꯔ ꯇꯔꯦꯠ ꯄꯨꯕ ꯄꯥꯝꯃꯦ ꯑꯩꯈꯣꯏꯁꯦ ꯐꯨꯔꯤꯠ ꯂꯩꯒꯦ ꯍꯥꯏꯅꯗꯣ ꯈꯟꯗꯨꯅꯦ ꯀꯥꯎꯔꯦ ꯅꯤꯃ ꯅꯪ ꯍꯥꯏ ꯋꯥ ꯅꯤꯡꯁꯤꯡꯉꯦ ꯍꯪ ꯃꯥ ꯁꯤ ꯅꯣꯏꯒꯤꯗꯣ ꯅꯪꯅ ꯄꯥꯝꯕꯗꯣ ꯄꯣꯔꯗꯤ ꯃꯥ ꯂꯩꯔꯔꯣꯏ ꯑꯩ ꯈꯪꯒꯦ ꯐꯨꯔꯤꯠ ꯂꯩ ꯁꯦ ꯍꯥꯏꯌꯦꯅꯗꯤ ꯍꯥꯏꯕꯅꯦꯕꯀꯣ ꯃꯥꯁꯦ ꯍꯧꯖꯤꯛꯀꯥꯟ ꯁꯨꯇꯤ ꯂꯩꯕꯒꯤ ꯀꯟꯅ ꯕꯣꯜ ꯌꯦꯡꯕꯗ ꯄꯨꯛꯅꯤꯡ ꯆꯪꯉ ꯌꯦꯡꯉꯤꯅꯦ
ꯑꯗꯨꯅꯦꯕ ꯈꯪꯗꯔꯦ
ꯐ ꯆꯥꯅꯦ ꯎꯝ
ꯍꯨꯔꯦꯟ ꯌꯦꯡꯀꯥꯟꯗ ꯈꯪꯉꯅꯤ ꯀꯔꯤ ꯇꯧꯁꯤꯔꯥ ꯀꯃꯥꯏꯅ ꯇꯧ
ꯑꯗꯨꯅꯦ ꯅꯪ ꯉꯝꯃꯗꯤ ꯅꯪꯁꯨ ꯐꯖꯅ ꯍꯔꯥꯎꯔꯅꯤꯅꯦ